ꯇꯥꯕ꯭ꯔꯥ?
ꯇꯥꯏꯌꯦ ꯍꯜꯂꯣ ꯍꯜꯂꯣ
ꯍꯜꯂꯣ
ꯇꯥꯕ꯭ꯔꯣ? ꯇꯥꯕ꯭ꯔꯣ ꯕꯥꯏ ꯍꯣꯏ ꯇꯥꯏ ꯇꯥꯏ ꯀꯩꯗꯧꯔꯤꯒꯦ? ꯍꯥꯥ ꯀꯩꯗꯧꯔꯤꯒꯦ?
ꯍꯜꯂꯣ
ꯍꯜꯂꯣ ꯍꯜꯂꯣ
ꯇꯥꯕ꯭ꯔꯥ? ꯍꯜꯂꯣ
ꯇꯥꯕ꯭ꯔꯣ ꯕꯥꯏ? ꯍꯜꯂꯣ
ꯇꯥꯕ꯭ꯔꯣ?
ꯍꯣꯏ ꯇꯥꯏꯌꯦ
ꯍꯜꯂꯣ
ꯇꯥꯏ ꯇꯥꯏꯌꯦ ꯇꯥꯏꯌꯦ ꯕꯥꯥꯏ